ꯇꯥꯕ꯭ꯔꯥ ꯀꯔꯤꯒꯤꯔ ꯅꯪꯒꯤ ꯅꯦꯠ ꯅꯦꯠꯋꯔꯛꯁꯦ ꯐꯠ ꯈꯔꯥ ꯈꯪꯗꯦ ꯅꯪꯒꯤ ꯅꯦꯠꯋꯥꯛ ꯐꯠꯇꯕꯩꯔ ꯑꯣ ꯑꯗꯨꯕꯨ ꯀꯩꯒꯤꯔ ꯈꯪꯒꯦ ꯀꫭꯜ ꯇꯧꯕꯗ ꯅꯨꯡꯉꯥꯏꯇꯕ ꯉꯁꯥꯏ ꯇꯧꯕꯗꯣ
ꯑꯣ ꯀꯧꯗꯦ ꯅꯦꯠꯛꯋꯥꯁꯤꯡꯁꯨ ꯀꯣ
ꯎꯝ
ꯉꯁꯤꯁꯦ ꯎꯝ ꯀꯔꯤ ꯌꯦꯟꯖꯥꯡꯅꯣ
ꯃꯨ ꯀꯥꯎꯔꯕꯣ
ꯑꯂꯨꯖꯏ
ꯍꯥꯎꯃꯟ ꯕꯒꯤꯅꯦꯕ
ꯑꯗꯨ ꯅꯨꯡꯇꯤꯒꯤꯗꯣ ꯑꯂꯨ ꯆꯥꯕꯒꯤ ꯀꯥꯎꯈ꯭ꯔꯦ
ꯑꯩꯈꯣꯏꯁꯨ ꯑꯂꯨꯅꯦꯗ ꯆꯞ ꯃꯥꯟꯅꯩ ꯎꯇꯤꯁꯨ ꯆꯥꯏꯑꯦ ꯑꯈꯣꯏ ꯑꯟꯇꯤ ꯈꯣꯏꯒꯤ
ꯑꯣ ꯍꯥꯎꯔꯝꯅꯤ ꯑꯗꯨꯗꯤ
ꯍꯥꯎꯋꯦ ꯎꯝ ꯁꯣꯏꯕꯨꯝ ꯁꫭꯏꯕꯨꯝꯒꯤ ꯎꯇꯤꯗꯣ ꯑꯩ ꯉꯔꯥꯡ ꯏꯕꯥꯅꯤ ꯍꯥꯏꯕꯗꯥ
ꯀꯩꯗꯧꯔꯤꯅꯣ ꯑꯗꯣ
ꯀꯩꯁꯨ ꯇꯣꯗꯦꯗ ꯀꯩꯁꯨ ꯇꯧꯗ ꯑꯗꯨꯝ ꯂꯩ ꯐ꯭ꯤꯗ ꯂꯩꯕꯅꯤꯗ ꯁꯥꯏ ꯍꯣꯏ ꯑꯩ ꯉꯁꯥꯏ ꯔꯣꯃꯤꯡ ꯊꯣꯛ ꯊꯣꯛ ꯂꯝꯕꯤꯗ ꯊꯣꯛꯄꯅꯦꯕ ꯑꯩ ꯉꯁꯥꯏꯗꯣ ꯗꯨꯀꯥꯟꯗ ꯊꯣꯛꯄ ꯑꯗꯣ ꯑꯁ ꯕꯤꯖꯤ ꯈꯔ ꯑꯣꯏꯕꯒꯤ ꯅꯉꯣꯟꯗ ꯑꯃꯨꯛ ꯀꯣꯜ ꯇꯧꯔꯒꯦ ꯍꯥꯏꯕ ꯇꯣ ꯉꯁꯥꯏ ꯑꯗꯨꯣ ꯁꯥꯏ ꯍꯣꯏ ꯊꯣꯑꯒ ꯌꯥꯝ ꯁꯥꯥꯏ ꯉꯤꯁꯤꯗꯤ ꯑꯗꯨꯝ ꯂꯩꯅꯤꯀꯣ ꯅꯪꯁꯨ ꯆꯠꯊꯣꯛꯑꯣꯏ
ꯉꯁꯤ ꯑꯦ ꯉꯁꯥꯏꯗꯣ ꯆꯠꯊꯣꯛꯈ꯭ꯔꯦ ꯑꯗꯨꯒ ꯑꯃꯨꯛ ꯍꯜꯂꯛꯄꯅꯦ
ꯑꯣ ꯕꯖꯥꯔꯗ ꯀꯩꯀꯩ ꯌꯣꯟꯕ꯭ꯔꯥ ꯍꯧꯖꯤꯛꯀꯥꯟꯗꯤ
ꯉꯁꯤ ꯑꯗꯨꯝ ꯅꯣꯔꯃꯦꯜꯅꯤꯗ ꯇꯨꯝ ꯌꯣꯟꯕ ꯈꯇ ꯗꯨꯝ ꯌꯣꯜꯂꯒ ꯂꯩꯕꯅꯤ
ꯑꯣ
ꯑꯩꯗꯤ ꯕꯖꯥꯔ ꯕꯖꯥꯔ ꯑꯩꯗꯤ ꯕꯖꯥꯔ ꯌꯧꯗꯦ ꯉꯁꯤꯁꯦ
ꯃꯤ ꯑꯃꯒꯤ ꯌꯨꯝꯗ ꯆꯠꯄꯅꯦꯕ ꯊꯕꯛ ꯂꯩꯕꯒꯤ
ꯎꯝ ꯑꯈꯣꯏ ꯃꯔꯛ ꯃꯔꯛꯇ ꯊꯣꯛꯄꯗꯣ ꯐ꯭ꯔꯦꯁꯅꯦꯕ ꯑꯈꯣꯏ ꯍꯦꯜꯗꯤ ꯇꯧꯅꯤꯡꯉꯥꯏ ꯀꯣ ꯃꯅꯨꯡꯗ ꯈꯛꯇ ꯂꯩꯔꯗꯤꯀꯣ ꯅꯨꯡꯉꯥꯏꯇꯦꯕ ꯏꯁꯥꯁꯨ ꯀꯣ ꯄꯣꯜꯂꯦꯕ ꯑꯁ ꯑꯩꯁꯨꯝ ꯐꯣꯟ ꯃꯦꯠꯃꯟꯕꯒꯤ ꯀꯣ ꯌꯥꯗ ꯇꯦ ꯃꯤꯠꯁꯦ ꯑꯉꯥꯡ ꯇꯨꯝꯈ꯭ꯔꯗꯤ ꯐꯣꯟ ꯃꯦꯠꯄꯥ ꯃꯦꯠꯄꯥ ꯃꯦꯠꯄꯥꯀꯣ ꯌꯥꯗ꯭ꯔꯦ ꯍꯩ ꯁꯤꯡꯖꯨ ꯆꯥꯕ ꯆꯠꯅꯤꯡꯉꯦ ꯉꯁꯤꯁꯦ ꯅꯪꯒ ꯏꯃꯥꯟꯅꯕꯤ ꯑꯃꯗꯨꯒ ꯑꯥꯗ ꯂꯩꯕ ꯏꯃꯥꯟꯅꯕꯤ ꯑꯃꯗꯨꯒ ꯑꯈꯣꯏ ꯃꯔꯤ ꯃꯉꯥ ꯃꯉꯥ ꯁꯨꯕꯅꯤꯀꯣ ꯑꯩꯈꯣꯏꯗꯣ ꯈꯣꯏꯒꯤ ꯒ꯭ꯔꯨꯞꯇꯣ
ꯃꯉꯥ ꯁꯨꯕꯅꯦ ꯑꯗꯨꯕꯨ ꯑꯃꯗꯤ ꯑꯃꯗꯤ ꯈꯔ꯭ ꯂꯥꯞꯄꯒꯤ ꯎꯝ ꯃꯥꯟꯗ꯭ꯔꯦ
ꯍꯣꯏ ꯑꯗꯣ ꯑꯈꯣꯏ ꯚꯥꯞꯇ ꯍꯥꯏꯕꯅꯦꯗ ꯆꯠꯄ ꯐꯪꯗ꯭ꯔꯁꯨꯀꯣ ꯆꯠꯄ ꯃꯉꯥꯅꯦ ꯆꯠꯄ ꯐꯪꯗ꯭ꯔꯁꯨ
ꯅꯠꯇꯦꯕ ꯅꯠꯇꯦ ꯑꯩꯈꯣꯏ ꯑꯥ ꯈ꯭ꯔꯤꯁꯃꯥꯁꯀꯤ ꯃꯇꯝꯗ ꯄꯨꯟꯅꯤꯡꯉꯥꯏꯗꯣ
ꯑꯣ
ꯈꯣꯏ ꯄꯨꯟꯅꯤꯡꯉꯥꯏꯗꯣ ꯃꯔꯤꯈꯇ ꯑꯣꯏꯔꯦꯕꯣ ꯍꯧꯖꯤꯛꯀꯥꯟꯗꯤ
ꯑꯣ ꯍꯣꯏ ꯍꯣꯏ ꯅꯨꯡꯁꯤꯌꯦꯀꯣ ꯃꯤ
ꯑꯗꯣ ꯆꯍꯤ ꯑꯃ ꯑꯃꯒꯤ ꯑꯃ
ꯑꯃ ꯃꯃꯥꯡ ꯗꯧ ꯃꯜꯂꯦꯍꯦ ꯑꯈꯣꯏꯁꯨ ꯅꯪꯗꯤ ꯃꯥꯡꯅꯨꯀꯣ ꯅꯛꯄꯗ ꯂꯩꯌꯨ ꯍꯥꯏꯁꯤꯅꯤ
ꯉꯁꯤꯒꯨꯝꯕ ꯅꯨꯃꯤꯠꯁꯦ ꯑꯁ ꯁꯥꯔꯒꯀꯣ ꯁꯤꯡꯖꯨ ꯆꯥꯕ ꯌꯥꯝ ꯏꯪꯕ ꯃꯐꯝꯗꯀꯣ ꯔꯤꯕꯔꯁ ꯁꯥꯏꯠꯇ ꯇꯨꯔꯦꯜ ꯇꯨꯔꯦꯜ ꯃꯅꯥꯛꯇ ꯑꯣ ꯑꯁ ꯐꯝꯃꯒ ꯋꯥꯔꯤ ꯆꯥꯔꯒ ꯁꯤꯡꯖꯨ ꯆꯥꯔꯒ ꯂꯩꯕꯗꯨ ꯅꯨꯡꯉꯥꯏꯅꯤ ꯇꯁ
ꯅꯍꯥꯟ ꯑꯩꯈꯣꯏ ꯑ ꯀꯩꯅꯣ ꯑꯃ ꯅꯪꯁꯨ ꯌꯥꯎꯔꯥ ꯕꯨꯃꯥꯁꯀꯤ ꯑꯃ ꯆꯥꯕꯗꯣ
ꯑꯧ ꯌꯥꯎꯋꯦ ꯌꯥꯎꯋꯦ ꯎꯝ
ꯑꯗꯨꯗ ꯑꯣ ꯑꯗꯨꯗꯣ ꯃꯤ ꯂꯣꯏꯅ ꯌꯥꯎꯋꯤ ꯀꯣ ꯃꯤ ꯃꯉꯥꯅꯤꯀꯣ
ꯑꯣ ꯂꯣꯏ ꯌꯥꯎꯕꯅꯦ
ꯅꯤꯡꯁꯤꯡꯉꯦꯀꯣ ꯅꯤꯡꯁꯤꯡꯉꯦ ꯑꯗꯨꯒꯨꯝꯕ ꯅꯨꯃꯤꯠꯇꯣ ꯌꯥꯝ ꯅꯨꯡꯁꯤꯌꯦꯕ
ꯑꯃꯨꯛ ꯐꯪꯒꯗꯕ ꯃꯥꯟꯗꯔꯦ
ꯎꯝ ꯑꯩꯈꯣꯏ ꯃꯔꯨꯞꯁꯤꯡꯗꯣ ꯅꯨꯡꯁꯤꯌꯦ ꯌꯥꯝꯅ ꯃꯥ ꯃꯥꯒꯤ ꯊꯕꯛ ꯂꯣꯏ ꯆꯠꯊꯣꯛꯈ꯭ꯔꯦ ꯍꯧꯖꯤꯛꯇꯤ ꯌꯥꯝ ꯂꯥꯞ ꯑꯦ ꯑꯃꯁꯨ
ꯆꯥꯛ ꯏꯟꯁꯥꯡꯒꯨꯝꯕꯁꯨ ꯐꯖꯅ ꯊꯣꯡꯉꯒ ꯄꯥꯔꯇꯤꯒꯨꯝꯕ ꯇꯧꯁꯤ ꯌꯥꯎꯔꯁꯨ ꯁꯨꯝ ꯌꯥ ꯌꯥꯗꯦ
ꯁꯨꯐꯪ ꯐꯪꯗꯦꯕ ꯃꯇꯝꯗꯣ ꯃꯥꯅ ꯌꯥꯏ ꯃꯥꯅ ꯌꯥꯗꯦ
ꯅꯣꯏꯅ ꯐꯪꯗꯕꯒꯤ ꯐꯪꯗꯦ ꯐꯪꯗꯦ ꯁꯪꯗꯦ ꯁꯪꯗꯦ ꯑꯗꯨꯝ ꯍꯥꯏꯕꯤꯅꯤ ꯇꯧꯁꯦ ꯇꯧꯁꯦ ꯍꯥꯏꯔꯁꯨ
ꯍꯧꯖꯤꯛꯀꯥꯟ ꯗꯤꯁꯦꯝꯕꯔꯗꯗꯤ ꯁꯣꯏꯗꯕꯤꯗ ꯇꯧꯁꯤꯔꯥ
ꯁꯦꯝꯃ ꯇꯧꯁꯦ
ꯕꯔꯕꯤꯀ꯭ꯌꯨ ꯒꯨꯝꯕ ꯇꯧꯔꯗꯤ ꯌꯥꯝ ꯆꯥꯅꯤꯡꯉꯤꯕ ꯏꯕꯥꯅꯤ ꯋꯥꯔꯤ ꯁꯥꯔꯤꯁꯤꯀꯣ ꯆꯥꯅꯤꯡꯕꯒꯤ ꯋꯥ ꯉꯥꯛꯇ ꯀꯨꯝ ꯅꯣꯛꯅꯤꯡꯉꯦ ꯏꯕꯥꯅꯤꯁꯦ ꯏꯕꯥꯅꯤ ꯋꯥꯔꯤ ꯁꯥꯔ ꯁꯥꯔꯗꯤꯀꯣ ꯃꯨꯛꯕꯥꯡꯒꯤ ꯋꯥ ꯉꯥꯛꯇ ꯆꯥꯕꯒꯤ ꯋꯥ ꯉꯥꯛꯇ ꯑꯦꯆꯥ ꯑꯆꯥꯥꯕꯗ ꯉꯥꯎꯖꯩ ꯍꯥꯏꯕꯗꯨꯅꯦꯕ
ꯇꯒꯗꯕꯅꯤꯅꯦ ꯆꯥꯔꯒ ꯍꯤꯡꯗ꯭ꯔꯕ ꯄꯨꯟꯁꯤꯁꯦ ꯒꯤ ꯉꯥꯁꯤ